ꯇꯥ
ꯍꯣꯏ ꯇꯥꯏꯌꯦ
ꯋꯥꯔꯤ ꯂꯣꯏꯁꯤꯟꯗ꯭ꯔꯤꯉꯩꯗ ꯋꯥꯔꯤꯊꯣꯛꯈ꯭ꯔꯦꯅꯦ
ꯑꯗꯨꯅꯦ ꯗꯨꯃꯥꯏ ꯇꯧꯕꯅꯦ ꯑꯁ ꯁꯥꯕꯗꯣ ꯑꯩꯈꯣꯏꯗꯗꯤ ꯁꯥꯗ꯭ꯔꯣ
ꯁꯥꯗꯦ
ꯍꯥꯏꯗꯤ ꯅꯪ ꯂꯧꯗ ꯍꯧꯖꯤꯛ ꯅꯨꯡꯁꯥ ꯊꯣꯛꯇ꯭ꯔꯣ ꯉꯁꯤꯁꯦ
ꯅꯨꯡꯁꯥ ꯊꯣꯛꯇꯦ
ꯂꯧꯗ ꯂꯩꯔꯒ ꯅꯨꯡꯁꯥ ꯊꯣꯛꯇ꯭ꯔꯗꯤ ꯌꯥꯝ ꯅꯨꯡꯉꯥꯏꯅꯤꯍꯦ ꯅꯨꯡꯁꯤꯠꯇꯨꯒ ꯑꯁ
ꯅꯪꯗꯤ ꯀ꯭ꯂꯥꯁ ꯂꯣꯏꯔꯒ ꯀ꯭ꯂꯥꯁ ꯂꯣꯏꯔꯒ ꯑꯃꯨꯛꯀ ꯂꯧ ꯆꯠꯄ꯭ꯔꯣ
ꯍꯣꯏ
ꯅꯪꯁꯦ ꯊꯕꯛꯇꯤ ꯀꯜꯂꯤꯀꯣ ꯌꯥꯗꯤ ꯌꯥꯏ
ꯀꯟꯕ ꯅꯠꯇꯦ ꯎꯄꯥꯏ ꯂꯩꯇꯕꯒꯤꯅꯦ
ꯀꯟꯕꯩꯅꯦ ꯑꯗꯣ ꯃꯤꯗꯤ ꯎꯄꯥꯏ ꯂꯩꯇ꯭ꯔꯁꯨ ꯊꯕꯛꯁꯨ ꯁꯨꯗꯕꯤꯗ ꯑꯗꯨꯝ ꯂꯩꯕ ꯃꯤꯁꯨ ꯃꯌꯥꯝ ꯂꯩꯕꯅꯦꯕ
ꯑꯣꯏꯕꯗꯤ ꯑꯣꯏꯕ
ꯅꯪꯁꯦ ꯊꯧꯅꯥꯗꯤ ꯂꯩꯌꯦꯍꯦ ꯑꯗꯨ ꯊꯧꯅꯥꯗꯣ ꯌꯥꯝ ꯀꯜꯂꯛꯑꯦ ꯅꯨꯡꯉꯥꯏ ꯇꯧꯗꯣꯏꯅꯦ
ꯎꯄꯥꯏꯂꯩꯇꯦ ꯃꯤꯒꯤ ꯃꯆꯥꯗꯨꯗꯒꯤꯗꯤ ꯑꯩꯒꯤ ꯏꯆꯥꯅ ꯍꯦꯟꯕꯅꯤꯅ
ꯀꯩ ꯍꯥꯏꯕ
ꯃꯤꯒꯤ ꯃꯆꯥꯗꯒꯤꯗꯤ ꯑꯩꯒꯤ ꯏꯆꯥꯅ ꯍꯦꯟꯕꯅꯤꯅ ꯌꯥꯝꯕꯗꯨ
ꯑꯁ ꯑꯗꯨꯃꯥꯏ ꯇꯧꯗꯦꯗ
ꯃꯤꯒꯤ ꯃꯆꯥꯅ ꯑꯅꯤ ꯑꯍꯨꯝ ꯑꯩꯒꯤ ꯏꯆꯥꯅ ꯃꯔꯛ ꯑꯣꯏꯈꯔꯕꯅꯤꯅ ꯊꯕꯛꯗꯤ ꯊꯕꯛ ꯇꯧꯗꯕ ꯌꯥꯔꯦ
ꯑ ꯀꯥꯏꯗꯦꯕ ꯅꯪꯒꯤ ꯅꯪ ꯊꯧꯅꯥ ꯂꯩꯕꯗꯣ ꯅꯣꯡꯃꯗꯤ ꯁꯣꯏꯗꯅ ꯅꯪꯒꯤ ꯊꯧꯅꯥꯗꯣ ꯃꯥꯏ ꯄꯥꯛꯇꯣꯏꯅꯦ
ꯁꯦꯡꯕ
ꯑꯁꯦꯡꯕꯅꯦ
ꯎꯝ
ꯍꯧꯖꯤꯛꯇꯤ ꯅꯪꯒꯤ ꯃꯩ ꯌꯥꯔꯕꯣ
ꯍꯥꯥ
ꯅꯪꯒꯤ ꯃꯩ ꯑ ꯆꯣꯡꯊꯣꯛꯄ ꯌꯥꯔꯕꯣ ꯍꯥꯏꯕ ꯃꯩ ꯇꯧꯕ ꯌꯥꯔꯕꯥꯕ ꯍꯥꯎꯔꯕ ꯎꯝ
ꯎ ꯆꯣꯠꯄꯒꯤ
ꯑꯥ
ꯎꯄꯥꯏ ꯂꯩꯇꯦ ꯗꯨꯝ ꯂꯩꯔꯝꯁꯅꯣ
ꯑꯗꯨ ꯅꯪ ꯉꯁꯤ ꯆꯠꯄꯗꯨꯣ ꯀꯩ ꯇꯧꯅꯤꯡꯉꯥꯏ ꯆꯠꯄꯥ ꯏꯟꯁꯥꯡ ꯅꯥꯄꯤꯒꯨꯝꯕ ꯂꯧꯔꯒ ꯑꯃꯨꯛ ꯀꯥ ꯍꯜꯂꯥꯛꯇꯣꯏꯔꯥ
ꯑꯣꯛꯆꯥꯛ ꯂꯧꯒꯦ ꯑꯣꯛꯆꯥꯛ
ꯑꯣ
ꯀꯨꯝꯁꯤ ꯑꯩꯒꯤ ꯆꯨꯆꯥꯥꯛ ꯌꯥꯝ ꯐꯩꯌꯦ
ꯑꯦ ꯌꯥꯝ ꯆꯠꯅꯤꯡꯉꯦ ꯀꯃꯥꯏꯅ ꯇꯧꯗꯣꯏꯅꯣ
ꯁꯨꯖꯥꯛꯁꯨ ꯐꯩꯌꯦ ꯑꯗꯨꯒ ꯀꯩꯅꯣꯁꯨ ꯊꯥꯏ
ꯅꯍꯥꯟꯗꯤ ꯑꯥ ꯂꯥꯁ ꯏꯌꯥꯔꯗꯤ ꯅꯪꯒꯤꯗ ꯆꯨꯖꯥꯛꯁꯨ ꯂꯩꯇꯕꯅꯤꯀꯣ
ꯍꯣꯏ ꯂꯥꯁ ꯏꯌꯥꯔꯗꯤ ꯂꯩꯇꯕꯅꯦ ꯑꯗꯨꯕꯨ ꯀꯨꯝꯁꯤꯗꯤ ꯃꯌꯥꯏꯗ ꯂꯧꯗꯧ ꯍꯕ꯭ꯔꯥ ꯕꯤꯒꯤ
ꯑꯣ
ꯁꯟ ꯏꯔꯣꯏ ꯆꯪꯂꯕꯁꯨ ꯆꯥꯍꯧꯗ꯭ꯔꯦ
ꯎꯝ ꯌꯥꯝ ꯐꯩꯌꯦ
ꯇꯣꯏꯕꯨ ꯂꯁꯤꯔꯤ ꯍꯦꯛ ꯂꯥꯎꯗ ꯊꯦꯡꯅꯕꯅꯤꯅ ꯂꯧꯥꯎꯗ ꯑꯂꯩ ꯑꯂꯩꯕꯨꯗꯤ ꯑꯗꯨꯝ ꯆꯠꯊꯣꯛꯄ
ꯎꯝ
ꯁꯤꯒꯤ ꯎꯄꯥꯏ ꯂꯩꯇꯦ ꯅꯥꯒꯥꯗꯧ ꯌꯥꯝ ꯊꯥꯕꯤꯔꯒ ꯄꯥꯝꯕꯤ ꯊꯥꯅꯤꯡꯉꯥꯏ ꯎ ꯊꯥꯅꯤꯡꯉꯥꯏ ꯃꯤ ꯂꯩꯇꯕ
ꯑꯁ ꯀꯧꯋꯣ ꯑꯣꯖꯥ ꯑꯣꯖꯥꯁꯤꯡꯕꯨ ꯀꯧꯋꯣ ꯑꯗꯨꯒ ꯑꯁ ꯑꯣꯖꯥꯁꯤꯡꯁꯨ ꯌꯥ ꯄꯟꯕ ꯉꯥꯛꯇꯅ
ꯇꯟꯕ ꯉꯛꯇꯅꯦ
ꯑꯗꯨ ꯀꯩꯅꯣ ꯅꯪꯒꯤꯅ ꯅꯅꯥꯎ ꯅꯨꯄꯥꯗꯣ ꯀꯧꯋꯣꯅ
ꯀꯧꯕ ꯌꯥꯏ ꯑꯗꯨꯕꯨ ꯊꯕꯛ ꯑꯃꯅ ꯃꯇꯦꯡ ꯄꯥꯡꯃꯟꯕꯒꯤ ꯀꯧꯕꯁꯨ ꯏꯀꯥꯏꯕ
ꯀꯥꯏꯗꯦ ꯀꯧꯋꯣ ꯅꯪꯒꯤ ꯅꯅꯥꯎꯅꯨꯄꯥ ꯄꯥꯎꯗꯣ ꯀꯩꯅꯣ ꯎꯝ ꯅꯍꯥꯟ ꯑꯩꯈꯣꯏꯅ ꯑꯥ ꯀꯩꯅꯣ ꯃꯨꯁꯔꯨꯝ ꯊꯤꯕ ꯆꯠꯕ ꯀꯥꯟꯗ ꯆꯠꯃꯤꯟꯅꯕ ꯅꯨꯄꯥꯗꯣ
ꯑꯥ
ꯑꯗꯨ ꯃꯥꯗꯣ ꯈꯨꯟꯗ ꯂꯩꯕ꯭ꯔꯥ
ꯈꯨꯟꯗ ꯂꯩꯕꯅꯦ
ꯑꯗꯨ ꯃꯥ ꯀꯧꯔꯒ ꯆꯠꯂꯒ ꯇꯧꯋꯣ ꯀꯥꯏꯗꯦ ꯃꯣꯏꯅ ꯇꯧꯒꯗꯧꯕꯅꯦ ꯃꯣꯏꯅ ꯄꯥꯡꯗ꯭ꯔꯒ ꯀꯅꯥꯅ ꯄꯥꯡꯗꯣꯏꯅꯣ
ꯄꯥꯡꯒꯗꯕꯅꯤ ꯑꯗꯨꯕꯨ ꯃꯣꯏꯅ ꯄꯥꯡꯃꯟꯕꯒꯤ ꯀꯧꯅꯤꯡꯉꯥꯏꯁꯨ ꯏꯀꯥꯏꯕ
ꯑꯃꯨꯛꯀꯥ ꯀꯧꯋꯣ ꯀꯥꯏꯗꯦ ꯏꯀꯥꯏꯔꯨꯅꯨ ꯃꯣꯏꯅ ꯄꯥꯡꯗ꯭ꯔꯒ ꯀꯅꯥ ꯄꯥꯡꯗꯣꯏꯅꯣ
ꯅꯣꯡꯃ ꯀꯧꯔꯒ ꯆꯠꯀꯦ ꯑꯩ ꯁꯨꯇꯤ ꯑꯣꯏꯕ ꯅꯨꯃꯤꯠꯇ
ꯎꯝ
ꯑꯩ ꯌꯧꯗꯕꯤꯗ ꯃꯣꯏꯕꯨ ꯆꯠꯂꯣ ꯍꯥꯏꯔꯗꯤ ꯆꯠꯄ ꯌꯥꯔꯣꯏꯕ
ꯎꯝ ꯎꯝ ꯁꯇꯔꯗꯦ ꯅꯨꯃꯤꯠꯇꯗꯤ ꯁꯨꯇꯤ ꯅꯠꯇꯦꯀꯣ
ꯎꯝ ꯑꯩꯈꯣꯏ ꯁꯇꯥꯔꯗꯦ ꯅꯨꯃꯤꯗ ꯀꯝꯄꯤꯇꯤꯁꯟ ꯂꯩꯌꯦ ꯄꯦꯟꯇꯤꯡꯒ ꯕꯕꯜ ꯀꯝꯄꯤꯇꯤꯁꯟ
ꯍꯟꯗꯛꯇꯤ ꯅꯣꯏꯁꯦ ꯂꯩꯕ ꯌꯥꯝ ꯅꯨꯡꯉꯥꯏꯔꯝꯅꯤ
ꯅꯨꯡꯉꯥꯏꯕ꯭ꯔꯥ ꯅꯨꯡꯉꯥꯏ
ꯔꯤꯖꯥꯜ ꯅꯨꯡꯉꯥꯏꯈ꯭ꯔꯕꯅꯤꯅ
ꯍꯣꯏ ꯋꯥꯔꯤꯗꯤ ꯄꯪꯍꯥꯏ ꯍꯥꯏꯕ ꯋꯥꯔꯤꯗꯤ ꯀꯨꯝꯁꯤꯗꯤ ꯇꯥꯗꯦ ꯑꯗꯨꯕꯨ ꯏꯁꯇꯨꯗꯦꯟ ꯈꯣꯏ ꯃꯅꯥ ꯀꯥꯟꯕ ꯈꯛꯇ ꯀ꯭ꯂꯥꯁ ꯇꯦꯟ ꯔꯤꯗꯤꯡ ꯈꯣꯏꯗꯣ
ꯎꯝ
ꯑꯗꯨꯒꯤ ꯋꯥꯈꯜ ꯋꯥꯔ ꯂꯩꯕꯅꯦ ꯆꯤꯆꯈ꯭ꯔꯣ
ꯑꯗꯨꯕꯨꯗꯤ ꯑꯣꯏꯔꯝꯒꯅꯤ ꯍꯣꯔꯦꯟ ꯑꯃꯨꯛꯀ ꯔꯤꯖꯜ ꯌꯥꯗ꯭ꯔꯗꯤ ꯑꯃꯨꯛꯀ ꯉꯥꯡꯕ ꯍꯧꯗꯣꯏꯔ
ꯍꯧꯒꯅꯤ ꯁꯣꯏꯗ꯭ꯔꯦ ꯍꯥꯏꯗ꯭ꯔꯗꯤ ꯁꯣꯏ ꯁꯣꯏꯗ꯭ꯔꯦ ꯑꯗꯨꯗꯤ ꯀꯨꯝꯁꯤꯗꯤ ꯔꯤꯖꯜ ꯐꯥꯈ꯭ꯔꯕꯒꯤ ꯅꯣꯚꯦꯗꯤꯌꯥꯗ ꯆꯠꯄ ꯄꯦꯔꯦꯟꯁ ꯈꯣꯏ ꯅꯦꯛꯁ ꯏꯌꯔꯗ ꯑꯃꯨꯛꯀ ꯅꯈꯣꯏ ꯁ꯭ꯀꯨꯜꯗ ꯍꯥꯞꯄ ꯌꯥꯒꯦꯔꯥꯅ ꯑꯗꯨꯝ ꯍꯪꯉꯂꯩꯌꯦ
ꯑꯁ ꯅꯣꯕꯣꯗꯤꯌꯥꯗ ꯆꯠꯂꯒ ꯅꯣꯕꯣꯗꯤꯌꯥꯗ ꯑꯗꯨꯝ ꯇꯝꯃꯣꯍꯦ
ꯅꯣꯕꯣꯗꯤꯌꯥꯗ ꯆꯠꯄꯈꯣꯏ ꯑꯦꯀꯣꯔꯕꯤꯌꯥꯗ ꯆꯠꯄꯈꯣꯏ ꯑꯗꯨꯗ ꯑꯩꯅ ꯑꯣꯏ ꯆꯥꯡꯈ꯭ꯔꯦ ꯑꯗꯨꯗꯤ ꯌꯥꯔꯦ ꯑꯗꯨꯗ ꯌꯥꯝ ꯐꯔꯕꯅꯦ ꯍꯣꯏ ꯁ꯭ꯀꯨꯜꯗꯒꯤ ꯐꯕꯅꯦ ꯍꯥꯏꯔꯒ
ꯑꯣ ꯑꯗꯨꯅꯦ ꯑꯗꯨꯅꯦ
ꯍꯣꯏ ꯅꯣꯏ ꯂꯥꯛꯀꯅꯤ ꯍꯥꯏꯔꯗꯤ ꯂꯧꯔꯣꯏ ꯍꯥꯏꯕꯁꯨ ꯅꯠꯇꯦ ꯑꯗꯨꯕꯨ ꯑꯗꯨꯗ ꯆꯪꯕꯗꯤ ꯗꯧ ꯐꯥꯕ ꯈꯣꯏꯅ ꯆꯪꯕꯅꯤ ꯍꯥꯏꯔ ꯍꯥꯏꯈ꯭ꯔꯕꯅꯦ
ꯗꯨꯅꯦꯕ ꯑꯩ ꯑꯩꯗꯤ ꯉꯁꯤ ꯏꯟꯁꯥꯡ ꯑꯩꯒꯤ ꯏꯟꯁꯥꯡꯗꯣ ꯍꯥꯎꯃꯟꯇꯅ ꯁꯤꯒꯦ ꯇꯧꯋꯦ
ꯍ ꯍ ꯍ
ꯌꯣ ꯌꯣꯡꯆꯥꯛ ꯃꯔꯨꯁꯤꯁꯨ ꯌꯥꯝ ꯊꯨꯝꯃꯦꯕ
ꯑꯣ ꯌꯨꯝꯆꯥꯛ ꯍꯥꯎꯕꯒꯤ ꯑꯣꯏꯔꯝꯅꯤ
ꯑꯣꯏꯔꯝꯒꯅꯤ ꯑꯩꯅ ꯅꯍꯥꯟ ꯀꯪꯍꯟꯕꯗꯣ ꯑꯗꯨꯗꯤ ꯈꯔ ꯍꯥꯎꯗꯦꯕ ꯊꯨꯝꯗꯦꯕꯀꯣ ꯑꯗꯨꯕꯨ ꯑꯩꯅ ꯁꯤ ꯁꯦ ꯕꯖꯥꯔꯗꯒꯤ ꯂꯩꯕꯅꯦꯕ ꯌꯥꯝ ꯊꯨꯝꯃꯦ
ꯍꯥꯎꯒꯅꯤ ꯏꯟꯁꯥꯡ ꯃꯔꯣꯏ ꯌꯥꯎꯔꯗꯤ ꯏꯔꯣꯟ ꯍꯥꯎꯕꯅꯤ ꯃꯥꯒꯤ ꯃꯅꯝ ꯅꯨꯡꯁꯤꯕꯒ
ꯑꯗꯨꯅꯦ ꯃꯤꯒꯤꯗꯃꯛꯇꯤ ꯌꯥꯝ ꯀꯩꯅꯣ ꯅꯨꯡꯁꯤ ꯊꯤꯔꯝꯃꯣꯏ ꯑꯗꯨꯕꯨ ꯑꯩꯈꯣꯏ ꯆꯥꯕꯒꯤꯗꯃꯛꯇꯗꯤ ꯌꯥꯝ ꯅꯨꯡꯁꯤꯕ
ꯃꯅꯝꯅ ꯍꯦꯟꯅ ꯆꯥꯅꯤꯡꯕꯤꯔꯤꯕꯅꯦꯕ
ꯑꯗꯨꯅꯦ ꯃꯅꯝ ꯂꯩꯇ꯭ꯔꯗꯤ ꯍꯧꯇꯦ ꯍꯥꯏꯕꯤꯗꯣ
ꯑꯗꯨꯕꯨ ꯊꯣꯛꯄ ꯃꯅꯝꯗꯤ ꯇꯜꯂꯦ ꯇꯨꯀꯨꯠꯆꯩ
ꯑ ꯆꯪꯅꯤꯡꯉꯦ ꯀꯩ ꯏꯟꯖꯥꯡ ꯌꯦꯟꯁꯥꯡ ꯆꯥꯔꯒ ꯂꯩꯒꯦ ꯍꯟꯗꯛꯇꯤ
ꯍꯧꯖꯤꯛꯀꯥꯟ ꯆꯥꯕꯁꯦ ꯕꯤꯟꯁꯅꯦ ꯑꯗꯨꯒ ꯃꯔꯟ ꯃꯅꯥꯅꯦ ꯁꯧꯒ꯭ꯔꯤꯅꯦ
ꯑꯩꯗꯤ ꯃꯥꯏꯔꯦꯟ ꯃꯅꯥ ꯆꯥꯅꯤꯡꯉꯦ ꯍꯥꯏꯕ
ꯑꯩ ꯃꯔꯤꯟ ꯃꯅꯥ ꯆꯥꯕ ꯄꯦꯜꯂꯦ ꯀꯨꯝꯁꯤ ꯀꯤꯌꯥ ꯆꯥꯅꯤꯡꯗꯦ ꯀꯨꯝꯁꯤ ꯑꯩꯒꯤ ꯂꯧꯁꯦ ꯃꯔꯦꯟ ꯃꯅꯥꯁꯨ ꯌꯥꯝ ꯐꯕ
ꯎꯝ
ꯏꯟꯁꯥꯡ ꯅꯥꯄꯤ ꯌꯥꯝ ꯐꯌꯦ ꯀꯨꯝꯁꯤ ꯕ꯭ꯔꯤꯟꯖꯜꯁꯨ ꯍꯧꯔꯦ ꯊꯣꯛꯄ ꯍꯧꯔꯦ
ꯑꯩꯈꯣꯏ ꯂꯩꯇꯕꯩ ꯖꯥꯠꯂꯥ
ꯑꯗꯨꯗꯤ ꯈꯪꯗ꯭ꯔꯦ ꯑꯩꯖꯨ
ꯑꯩꯈꯣꯏ ꯆꯠꯈ꯭ꯔꯕꯒꯤ ꯐꯕ ꯖꯥꯠꯂꯥ
ꯑꯩꯅ ꯊꯕꯛ ꯀꯨꯝꯁꯤꯗꯤ ꯀꯟꯕꯒꯤꯔ
ꯑ ꯈꯣꯏ ꯂꯩꯔ ꯂꯩꯔꯝꯃꯗꯤ ꯅꯪꯒꯤ ꯂꯧꯗꯣ ꯆꯠꯄ ꯌꯥꯕꯅꯦ ꯍꯥꯏꯕ ꯑꯁ ꯆꯠ ꯆꯠꯅꯤꯡꯕꯅ ꯁꯤꯗꯧꯔꯦ
ꯑꯁꯦꯡꯕ ꯅꯣꯏ ꯂꯩꯔꯝꯔꯗꯤꯀꯣ ꯍꯥꯏꯅ ꯍꯥꯏꯔ ꯂꯩꯕꯅꯤ ꯃꯤꯁ ꯃꯥꯁꯤꯁꯨ ꯅꯣꯏ ꯂꯩꯔꯝꯔꯗꯤ ꯃꯥꯁꯨ ꯑꯗꯨꯝ ꯂꯧ ꯆꯠꯀꯅꯤ
ꯎꯝ
ꯃꯥꯒ ꯆꯠꯃꯤꯟꯅꯒꯗꯕ ꯃꯤ ꯂꯩꯇꯕꯒꯤ ꯃꯥꯁꯨ
ꯃꯤꯁ ꯂꯤꯁꯨꯅꯦ ꯑꯗꯨꯝ ꯄꯥꯠꯁꯦ ꯆꯠꯁꯦ ꯍꯥꯏꯔꯗꯤ ꯇꯜꯂꯦ ꯑꯗꯨꯝ ꯍꯥꯏꯕꯅꯦ ꯑꯗꯨꯕꯨ ꯑꯩꯈꯣꯏꯅ ꯍꯥꯏꯃꯟꯕꯒꯤ ꯆꯠꯄ ꯋꯥꯅꯦ ꯃꯥꯗꯣ
ꯎꯝ ꯍꯧꯖꯤꯛꯀꯤ ꯃꯤꯁ ꯂꯤꯒ ꯃꯤꯁ ꯃꯥꯁꯤꯁꯦ ꯃꯥꯄꯜ ꯀꯤꯌꯥ ꯆꯠꯇ꯭ꯔꯒꯅꯤ
ꯍꯣꯏ ꯃꯕꯥꯅꯤ ꯀꯩꯅꯣ ꯇꯧꯋꯤꯅꯦ
ꯎꯝ ꯅꯣꯏ ꯂꯩꯕ ꯃꯇꯝꯒꯨꯝꯅ ꯃꯪꯗ꯭ꯔꯕꯅꯦ
ꯑꯗꯨꯒꯤ ꯃꯊꯛꯇ ꯂꯨꯍꯣꯡꯒꯗꯧꯕ ꯑꯣꯏꯕ ꯑꯅꯤꯃꯛꯁꯦ
ꯎꯝ
ꯅꯦꯛꯁ ꯏꯌ꯭ꯔꯗꯤ ꯑꯣꯖꯥ ꯑꯅꯤ ꯑꯅꯧꯕ ꯂꯥꯛꯑꯅꯤ
ꯈꯣꯏ ꯁ꯭ꯀꯨꯜꯗꯥ
ꯎꯝ
ꯀꯅꯥꯅꯣ
ꯑꯇꯣꯞꯄ ꯁꯥꯏꯟꯁ ꯏꯁꯇꯨꯗꯦꯟ ꯑꯃ ꯁꯥꯏꯟꯁꯀꯤ ꯑꯣꯖꯥ ꯑꯃꯅꯦ ꯑꯗꯨꯒ ꯑꯇꯣꯞꯄ ꯑꯃꯅꯦ ꯂꯥꯛꯑꯗꯕꯅꯤ ꯂꯥꯛꯑꯅꯤ
ꯅꯨꯡꯉꯥꯏꯒꯗꯧꯔꯤꯅꯦ ꯑꯗꯨꯗꯤ
ꯎꯝ
ꯆꯍꯤꯗ ꯑꯅꯧ ꯑꯅꯧꯕ ꯎꯕ ꯐꯪꯕꯁꯨ ꯇꯧ ꯐꯕ ꯑꯃꯅꯤ
ꯎꯝ ꯅꯣꯏꯗꯤ ꯅꯪꯒꯤ ꯑꯗꯨꯗ ꯑꯗꯨꯝ ꯂꯩꯌꯣ ꯍꯣꯡꯉꯅꯨ ꯑꯗꯨꯝ ꯂꯩꯌꯣ ꯅꯣꯏ ꯅꯆꯥꯒ ꯂꯩꯔꯒ
ꯈꯪꯗꯔꯦ ꯑꯩꯁꯨ ꯒꯌ꯭ꯥꯟ ꯃꯥꯟ ꯇꯥꯗꯅ ꯂꯩꯔꯦ ꯁꯤꯗ ꯀꯦꯍꯂꯣꯡꯗ ꯃꯦꯇ꯭ꯔꯤꯛ ꯄꯥꯁ ꯇꯧꯊꯣꯛꯑꯦ ꯍꯥꯏꯔꯗꯤ ꯃꯥ ꯃꯄꯥꯟ ꯆꯠꯂꯗꯤ ꯄꯩꯁꯥꯗꯣ
ꯎꯝ
ꯑꯁꯤꯒꯤ ꯁꯦꯂꯔꯤꯗꯨꯅ ꯉꯝꯂꯔꯣꯏꯔꯥ ꯍꯥꯏꯅ ꯈꯟꯕ
ꯉꯝꯒꯅꯤ ꯑꯩꯅ ꯑꯗꯨꯃꯥꯏꯅ ꯍꯥꯏꯒꯦꯕ ꯅꯪꯗꯣ ꯍꯟꯗꯛꯅ ꯑꯗꯨꯝ ꯎꯝ ꯃꯔꯨꯞ ꯇꯧꯕ ꯍꯧꯋꯣꯕꯀꯣ ꯈꯖꯤꯛ ꯈꯖꯤꯛ ꯑꯣꯏꯔꯁꯨ ꯑꯗꯨꯝ ꯇꯨꯡꯁꯤꯜꯂꯣ ꯇꯨꯡꯁꯤꯜꯂꯒ ꯃꯥꯅ ꯀꯩꯅꯣ ꯇꯧꯕ ꯀꯥꯟꯗ ꯁꯤꯖꯤꯟꯅꯅꯤꯉꯥꯏ ꯑꯗꯨꯝ ꯃꯥꯒꯤ ꯑꯦꯀꯥꯎꯟꯗꯔꯥ ꯃꯥꯒꯤ ꯑꯦꯀꯥꯎꯟ ꯍꯥꯡꯉꯣꯕꯀꯣ ꯃꯥꯒꯤ ꯑꯦꯀꯥꯎꯟ ꯍꯥꯡꯉꯒ ꯅꯪꯒꯤ ꯅꯪꯒꯤ ꯄꯩꯁꯥꯗꯣ ꯑꯗꯨꯗ ꯑꯗꯨꯝ ꯁꯦꯚꯤꯡ ꯇꯧꯑꯣ ꯑꯗꯨꯒ ꯅꯪꯅ ꯃꯥꯒꯤ ꯑꯦꯀꯥꯎꯟ ꯄꯥꯏꯌꯣꯕ ꯑꯗꯨꯃꯥꯏꯅ ꯇꯋꯣ
ꯑꯩꯁꯨ ꯑꯗꯨꯃꯥꯏꯅ ꯇꯧꯁꯤꯔ ꯍꯥꯏꯅ ꯍꯟꯗꯛ ꯖꯨꯟꯗ ꯃꯥꯒꯤ ꯑꯦꯀꯥꯎꯟ ꯍꯥꯡꯕ ꯆꯠꯄꯅꯦ ꯃꯥꯒꯤ ꯑꯦꯀꯥꯎꯟ ꯍꯥꯡꯕꯤꯈ꯭ꯔꯦ
ꯎꯝ ꯑꯗꯨꯃꯥꯏꯅ ꯇꯧꯑꯣ ꯍꯥꯏꯗꯤ ꯑꯗꯨꯒ ꯃꯥꯒꯤ ꯏꯁꯀꯣꯂꯥꯔꯁꯤꯞꯇꯨꯁꯨ ꯑꯗꯨꯝ ꯐꯪꯒꯅꯦꯕꯀꯣ ꯃꯔꯛ ꯃꯔꯛꯇꯗꯤ
ꯑꯥ ꯑꯥ
ꯎꯝ ꯑꯗꯨꯝ ꯍꯟꯗꯛꯁꯨ ꯃꯥꯒꯤ ꯏꯁꯀꯣꯂꯥꯔꯁꯤꯞ ꯁꯦꯝꯕ ꯌꯥꯕꯅꯦ ꯁꯦꯝꯃꯣ
ꯑꯁ ꯁꯦꯝꯕ ꯍꯩꯇꯦꯗ
ꯑꯁ ꯁꯦꯝꯕ ꯀꯩꯅꯣ ꯑꯩꯅ ꯍꯥꯏꯒꯦ ꯁꯔꯕꯔꯗꯒꯨꯝꯕ ꯆꯠꯂꯒ ꯏꯁꯀꯣꯂꯥꯔꯁꯤꯞ ꯁꯦꯝꯅꯤꯉꯥꯏ ꯀꯣ
ꯎꯝ
ꯑꯦꯄ꯭ꯂꯥꯏ ꯇꯧꯕꯕ ꯑꯗꯨꯒ ꯁꯤꯒꯅꯦꯆꯔꯕꯨꯗꯤ ꯅ ꯅꯣꯏꯅ ꯀꯩꯅꯣ ꯍꯧꯖꯤꯛ ꯎꯝ ꯀꯅꯥꯗꯅꯣ ꯄ꯭ꯔꯤꯟꯁꯤꯄꯥꯜꯗꯒꯤ ꯂꯧꯑꯣꯣꯕꯀꯣ ꯑꯗꯨꯃꯥꯏꯅ ꯇꯧꯔꯒ ꯇꯧ ꯇꯧꯕꯅꯦ ꯑꯗꯨꯒ ꯃꯣꯏꯅ ꯚꯦꯔꯤꯐꯤꯀꯦꯁꯟ ꯇꯧꯕꯕꯨꯗꯤ ꯂꯣꯏꯅꯃꯛ ꯇꯧꯕꯤꯔꯒ ꯚꯦꯔꯤꯐꯤꯀꯦꯁꯟꯗꯤ ꯑꯩꯈꯣꯏ ꯃꯦꯝꯅ ꯀꯩꯅꯣꯅ ꯄ꯭ꯔꯤꯟꯁꯤꯄꯥꯜꯅ ꯇꯧꯕꯤꯗꯣꯏꯅꯦꯕꯀꯣ ꯑꯗꯨꯃꯥꯏꯅ ꯇꯧꯔꯗꯤ ꯌꯥꯔꯅꯤ ꯏꯁꯀꯣꯂꯥꯔꯁꯤꯞꯁꯦ ꯁꯦꯝꯕ ꯌꯥꯕꯅꯦ
ꯑꯗꯨꯃꯥꯏꯌꯦꯡꯒꯦ
ꯎꯝ ꯑꯗꯣ ꯅꯣꯏ ꯑꯩꯈꯣꯏ ꯑꯩꯈꯣꯏꯅ ꯇꯧꯕꯁꯨ ꯌꯥꯕꯅꯦ ꯏꯁꯀꯣꯂꯔꯁꯤꯞꯇꯣ ꯑꯥꯗ ꯆꯠꯇ꯭ꯔꯁꯨ ꯅꯦꯠꯋꯥꯔꯛ ꯂꯩꯔꯗꯤ
ꯑꯥ ꯑꯗꯨꯗꯤ ꯄ꯭ꯔꯤꯟꯁꯤꯄꯥꯜꯉꯣꯟꯗ ꯍꯥꯏꯔꯛꯏꯣ ꯄ꯭ꯔꯤꯟꯁꯄꯥꯜ ꯇꯧꯕꯤꯕ ꯌꯥꯒꯗ꯭ꯔꯣ ꯀꯣ
ꯃ꯭ꯌꯨꯟꯁꯤꯄꯥꯜꯗꯤ ꯇꯧꯕ ꯑꯩꯗꯤ ꯊꯥꯖꯗꯦ ꯑꯗꯨꯃꯥꯏꯅ ꯍꯥꯏꯌꯦꯕ ꯑꯗꯨꯗꯤ ꯅꯪ